ꯑꯣ ꯕ꯭ꯔꯣ ꯇꯥꯏꯀꯣ ꯑꯣ ꯒꯨ ꯃꯣꯔꯅꯤꯡ ꯇꯥꯏꯀꯣ
ꯍꯣꯏ ꯇꯥꯏ ꯇꯥꯏ
ꯑꯣ ꯑꯗꯨ ꯑꯗꯨ ꯉꯁꯤ ꯍꯣꯡꯗꯣꯏꯔꯣ ꯑꯗꯨ ꯑꯗꯨꯒꯤꯗꯣ
ꯈꯪꯗꯦ ꯑꯗꯨꯒꯤꯗꯣ ꯑꯁ ꯌꯥꯝ ꯃꯊꯥꯁꯥꯔꯒ ꯂꯩꯕꯅꯤꯗ
ꯎꯝ ꯇꯧꯗꯤ ꯇꯧꯋꯦ ꯍꯣꯏ
ꯍꯣꯏ ꯑꯩꯗꯤ ꯑꯗꯨꯝ ꯀꯣꯜ ꯇꯧꯔꯒ ꯍꯥꯏꯅꯔꯒ ꯑꯗꯨꯝ ꯗꯤꯄꯣꯖꯤꯠ ꯌꯥꯝ ꯆꯥꯎꯔꯗꯤ ꯑꯩꯁꯨ ꯑꯁ ꯉꯝꯗꯦꯕ
ꯑꯣ ꯗꯤꯄꯣꯖꯤꯠ ꯗꯨꯃꯥꯏ ꯇꯧꯒꯅꯤ
ꯎꯝ ꯗꯤꯄꯣꯖꯤꯠ ꯗꯤꯄꯣꯖꯤꯠꯁꯨ ꯂꯤꯁꯤꯡ ꯑꯅꯤ ꯍꯥꯏꯔꯗꯤ ꯍꯣꯏ ꯈꯔ ꯐꯒꯗꯧꯕ
ꯑꯣ ꯗꯣꯟꯒ ꯄꯤꯜꯂꯤꯁꯦ ꯃꯣꯏꯅꯤꯗꯤ ꯂꯩꯔꯣꯏꯀꯣ
ꯑꯃꯗꯤ ꯑꯃꯗꯤ ꯗꯣꯟꯗꯤ ꯗꯦꯠ ꯐꯤꯐꯇꯤꯟꯗ ꯇꯥꯃꯤꯜ ꯅꯥꯗꯨꯗ ꯆꯥꯠꯅꯤ ꯍꯥꯏꯕ ꯑꯗꯨꯒ ꯑꯃꯁꯨ ꯑꯃꯁꯨ ꯑꯗꯨ ꯎꯝ ꯄꯣꯁ
ꯑꯣ ꯃꯣ ꯃꯥꯒꯤ ꯄꯣꯁꯇꯤꯡꯗ ꯆꯨꯝ ꯂꯩꯔꯅꯤꯀꯣ
ꯍꯣꯏ ꯄꯣꯁꯇꯤꯡꯗ ꯑꯗꯨꯝ ꯆꯠꯂꯅꯤꯕ ꯄꯣꯁꯇꯤꯡ ꯃꯐꯝꯗ ꯍꯣꯏ ꯑꯣꯀꯣꯃꯣꯗꯦꯁꯟ ꯄꯤꯗ꯭ꯔꯁꯨ ꯔꯦꯟ ꯊꯤꯔꯒ ꯑꯗꯨꯝ ꯄꯣꯁꯇꯤꯡꯒꯤ ꯃꯅꯥꯛꯇ ꯇꯠꯂꯅꯤ ꯍꯥꯏꯌꯦꯕ ꯑꯗꯨ ꯍꯥꯏꯕꯒꯤ ꯑꯩꯁꯨ
ꯎꯝ
ꯍꯣꯏ ꯁ꯭ꯋꯥꯏꯗꯁꯨ ꯈꯔ ꯐꯔꯛ ꯇꯥꯕ ꯒꯥꯔꯤ ꯄꯥꯔꯀꯤꯡ ꯐꯥꯎ ꯂꯩꯗꯕꯅꯤꯅ ꯌꯥꯝ ꯋꯥꯏꯕ ꯅꯣꯡ ꯅꯣꯡ ꯃꯔꯛꯇꯁꯨ ꯑꯗꯨꯝ ꯊꯝꯃꯦ ꯑꯗꯨ
ꯎꯝ ꯎꯝ
ꯒꯥꯔꯤꯁꯨ ꯌꯥꯝ ꯁꯣꯛꯑꯦꯕ
ꯃꯥꯅꯦ
ꯐꯖꯅ ꯄꯤꯗ꯭ꯔꯤꯀꯣ ꯃꯣꯏꯒꯤ ꯌꯨꯝꯁꯨ ꯀꯣ
ꯍꯣꯏ ꯑꯗꯨ ꯑꯗꯨ ꯑꯣꯏꯕꯅꯤꯅ ꯄꯩꯁꯥꯁꯨ ꯁꯤꯛꯁ ꯍꯟꯗ꯭ꯔꯦꯗ ꯈꯛꯇꯅꯤꯗꯅ
ꯑꯣ ꯑꯗꯨꯁꯨ ꯎꯝ ꯐꯩꯌꯦ ꯗꯨ ꯍꯥꯏꯕꯀꯥꯟꯗ
ꯎꯝ
ꯏꯁꯤꯡ ꯈꯛꯇꯅꯦꯕ ꯅꯠꯇ꯭ꯔꯣ
ꯑꯥ
ꯑꯗꯨꯒꯨꯝꯕ ꯔꯦꯡꯗꯤ ꯊꯤꯕꯗꯤ ꯐꯪꯕꯗꯤ ꯌꯥꯝ ꯈꯔ ꯋꯥꯅꯤꯀꯣ ꯎꯝ ꯃꯔꯣꯟ ꯑꯃꯗꯗꯤ ꯌꯥꯝ ꯐꯩꯀꯣ ꯁꯤꯛꯁ ꯍꯟꯗ꯭ꯔꯦꯠ ꯈꯛꯇꯗꯤ ꯎꯝ ꯑꯗꯨꯗꯤ ꯉꯁꯤꯔꯣ ꯍꯌꯦꯡꯔꯥ ꯑꯗꯨ ꯍꯣꯡꯗꯣꯏꯔꯣ ꯍꯣꯡꯗꯣꯏꯁꯦ ꯅꯪꯁꯦ ꯑꯗꯨ ꯉꯁꯤꯜ ꯃꯐꯝ ꯂꯩꯔꯗꯤ ꯉꯁꯤ ꯍꯣꯡꯗꯦꯔꯣ ꯑꯗꯨꯗꯤ
ꯉꯁꯤ ꯍꯣꯡꯗ꯭ꯔꯗꯤ ꯍꯌꯦꯡ
ꯑꯥ ꯎ ꯅꯪꯒꯤ ꯄꯣꯠ ꯑꯗꯨꯗꯥꯗꯤ
ꯑꯗꯨꯏꯁꯨ ꯑꯁ ꯁꯤꯂꯤꯟꯗꯔ ꯁꯤꯂꯤꯟꯗꯔ ꯑꯅꯤ
ꯎꯝ ꯌꯥꯝꯃꯤꯀꯣ
ꯌꯦꯁ ꯕꯦ ꯗꯨ ꯑꯗꯨꯒ ꯁꯤꯟꯇꯦꯛꯁ ꯑꯗꯨ ꯃꯤꯠ ꯐ꯭ꯔꯦꯁꯤꯡ
ꯑꯣ
ꯏꯁ ꯌꯥꯝ ꯋꯥꯅꯤ ꯍꯣꯟꯗꯣꯛ ꯍꯣꯟꯖꯤꯟ ꯏꯁ ꯌꯥꯝ ꯈꯪꯉꯦ ꯑꯁ
ꯎꯝ ꯑꯣꯛꯇꯣꯗꯔ ꯑꯗꯨ ꯔꯤꯖꯥꯕ ꯂꯧꯔꯒ ꯑꯗꯨꯝ ꯆꯠꯄ ꯌꯥ ꯅꯠꯇ꯭ꯔꯣ
ꯍꯣꯏ
ꯍꯣꯏ ꯑꯗꯨ ꯍꯦꯛ ꯌꯥꯕ ꯌꯥꯕꯅꯦ ꯑꯩꯗꯤ ꯇꯥꯔꯦꯀꯣ
ꯑ
ꯄꯪꯗꯤ ꯆꯥꯎꯔꯦꯕ
ꯑꯣ
ꯎꯝ ꯍꯧꯖꯤꯛꯁꯨ ꯁꯥꯕ꯭ꯔꯣ
ꯑꯁ ꯌꯥꯝ ꯁꯥꯏꯗ ꯍꯦꯛ ꯅꯣꯡ ꯆꯨꯕ ꯂꯣꯏꯔꯦ ꯑꯩꯁ ꯐꯃꯨꯡꯗ ꯐꯝꯕ ꯌꯥꯗꯦ
ꯑꯣ ꯅꯣꯡꯆꯨꯕꯗꯤ ꯈꯔ ꯌꯥꯝ ꯐꯥꯏ ꯐꯥꯏꯀꯣ
ꯍꯣꯏ ꯅꯣꯡꯆꯨ ꯅꯣꯡ ꯆꯨꯔꯁꯨ ꯑꯁ ꯐ꯭ꯂꯣꯔꯗ
ꯑꯣ
ꯏꯁꯤꯡꯅ ꯂꯩꯔꯤꯅꯤꯅ ꯑꯩ ꯆꯠꯊꯣꯛ ꯆꯠꯁꯤꯟꯁꯨ ꯅꯨꯡꯉꯥꯏꯔ
ꯑꯣ ꯑꯣ ꯑꯣ ꯑꯣ ꯃꯥꯅꯦ ꯃꯥꯅꯦ ꯆꯨꯝꯃꯦ
ꯉꯁꯤ ꯗꯦꯠ ꯊꯥꯔꯇꯤꯟ ꯑꯩꯁ
ꯗꯦꯠ ꯐꯣꯔꯇꯤꯟ ꯍꯌꯦꯡ ꯍꯌꯦꯡ ꯅꯨꯡꯗꯥꯡꯗ ꯂꯩꯀꯣ ꯕꯣꯜ ꯑꯗꯨꯗꯤ
ꯑꯣ
ꯍꯌꯦꯌꯥꯡ ꯅꯨꯡꯗꯥꯡ ꯄꯔꯦ
ꯍꯣꯏ ꯑꯩ ꯋꯥ ꯑꯃ ꯍꯥꯏꯌꯦ ꯑꯗꯣ ꯒ꯭ꯔꯦꯖꯨꯑꯦꯁꯟꯒꯤ ꯃꯥ꯭ꯔꯛ ꯃꯥ꯭ꯔꯛ ꯁꯤꯠꯗꯣ
ꯑꯣ
ꯎꯞ ꯑꯦꯝ ꯌꯨꯗ ꯂꯧꯕꯅꯤꯀꯣ
ꯑꯦꯝ ꯌꯨꯗ ꯁꯨꯃꯥꯏ ꯁꯨꯃꯥꯏꯅ ꯂꯧꯋꯦ ꯍꯥꯏꯕ꯭ꯔꯣ
ꯑꯗꯨ ꯑꯦ ꯈꯪꯗꯦ ꯀꯣꯂꯦꯖꯀꯤ ꯏꯟꯁꯇꯤ__ ꯏꯟꯁꯇꯤꯇ꯭ꯌꯨꯠꯇ ꯄꯤꯗꯕ ꯖꯥꯠꯔꯣ ꯑꯃꯥ ꯑꯃꯥ ꯍꯥꯏꯕꯒꯨꯝ ꯇꯥꯏꯌꯦꯕ ꯑꯩꯁꯨ ꯀ ꯗꯥꯏꯔꯦꯛꯂꯤ ꯈꯪꯗꯕ
ꯑꯣ ꯑꯩꯁꯨ ꯗꯥꯏꯔꯦꯛ ꯈꯪꯗꯦꯅꯦ ꯈꯣꯏ ꯀꯣꯂꯦꯖꯇꯗꯤ ꯂꯥꯛ__ ꯇꯗꯤ ꯇꯥꯡꯁꯦ ꯂꯩꯌꯦꯕ ꯑꯗꯨ ꯈꯪꯗꯦꯕ ꯑꯩꯈꯣꯏ ꯑꯦꯝꯌꯨꯗꯒꯤ ꯂꯩꯕꯒꯤꯅꯦꯀꯣ ꯃꯈꯥꯗꯒ ꯂꯩꯕꯒꯤ
ꯍꯣꯏ ꯑꯇꯣꯞ ꯍꯣꯏ ꯑꯇꯣꯞꯄ ꯀꯣꯂꯦꯖ ꯑꯦꯝ ꯕꯤꯒ ꯑꯦꯝ ꯕꯤ ꯋꯦꯁꯇꯥꯟꯁꯨ ꯑꯟꯗꯔ ꯑꯦꯝ ꯌꯨꯅꯤꯕꯥ
ꯑꯣ ꯃꯣꯏ ꯁꯨꯃꯥꯏꯟ ꯂꯧꯑꯦ ꯍꯥꯏꯕ꯭ꯔꯣ
ꯈꯪꯗꯦ ꯑꯗꯣ ꯑꯩꯁꯨ ꯈꯪꯗ
ꯑꯣ
ꯑꯩꯒꯤ ꯗꯗꯥ ꯑꯃ ꯂ ꯂꯧꯕꯤꯌꯣ ꯍꯥꯏꯌꯦꯅ ꯀꯣꯜ ꯇꯧꯔꯛꯄ
ꯑꯣ
ꯑꯗꯨ ꯍꯥꯏꯕꯒꯤ ꯑꯦꯁ
ꯈꯪꯗꯦꯗ ꯑꯩꯈꯣꯏ ꯑꯩꯈꯣꯏ ꯀꯣꯂꯦꯖꯒꯤꯔꯣ
ꯅꯠꯇꯦ
ꯑꯇꯣꯞꯄꯒꯤꯔꯣ
ꯋꯦꯁꯇꯔꯟ ꯀꯣꯂꯦꯖꯗ
ꯃꯣꯏꯁꯨ ꯃꯣꯏꯁꯨ ꯑꯦꯝ ꯌꯨ ꯃꯈꯥꯗꯩꯅꯤ ꯅꯤꯀꯣ
ꯑꯣ ꯑꯦꯝ ꯌꯨ ꯃꯈꯥꯗꯅꯤ
ꯑꯣ ꯃꯥ ꯒ꯭ꯔꯦꯖꯨꯁꯟ ꯂꯣꯢꯔ ꯂꯣꯏꯔꯕꯣ ꯑꯗꯨꯗꯤ
ꯍꯣꯏ
ꯗꯨ ꯐꯩꯅꯦ ꯑꯗꯨꯗꯤ
ꯂꯧꯗꯕ ꯀꯨꯏꯔꯦ ꯆꯍꯤ ꯑꯅꯤ ꯑꯍꯨꯝ ꯁꯨꯗꯧꯔꯦ ꯃꯥ꯭ꯔꯛꯁꯤꯠ
ꯑꯣ ꯃꯣꯏ ꯃꯣꯏ ꯐꯥꯎ ꯀꯥꯎꯕ ꯃ ꯀꯥꯎꯔꯝ ꯀꯥꯎꯔꯝꯒꯅꯤ ꯑꯗꯨꯗꯤ
ꯑꯗꯨ ꯃꯥ꯭ꯔꯛꯁꯤꯠ ꯂꯧꯗ꯭ꯔꯗꯤ ꯍꯣꯏ ꯂꯩꯌꯦꯅꯦ ꯂꯩꯔꯝꯅꯤꯕ
ꯍꯣꯏ ꯅꯣꯏꯗꯤ ꯂꯩꯔꯝꯃꯤ__
ꯑꯦꯜꯐꯝꯗ
ꯅꯪꯉꯣꯟꯗ ꯂꯧꯕꯤꯌꯣ ꯍꯥꯏꯕ ꯃꯥꯅ
ꯍꯣꯏ
ꯎꯝ ꯂꯣꯏꯌꯦꯍ ꯅꯣꯏꯗꯤ ꯏꯟꯐꯣꯔꯃꯦꯁꯟ ꯁꯨꯝ ꯂꯥꯛꯇ꯭ꯔꯤꯀꯣ ꯑꯗꯨꯝ ꯍꯧꯕ ꯀꯥꯟꯗꯗꯤ ꯍꯣꯏ ꯑꯃꯨꯛꯀ ꯆꯞ ꯃꯥꯟꯅꯔꯒ ꯍꯧꯕ ꯍꯥꯎꯕ ꯃꯥꯜꯂꯦ ꯍꯥꯎꯅꯤ ꯃꯥꯜꯂꯦꯕ ꯂꯥꯁ ꯄ꯭ꯔꯤꯚ꯭ꯌꯁ ꯌꯔꯗꯗꯤ ꯅꯣꯏꯅ ꯍꯥꯟ ꯍꯥꯟꯅꯤꯀꯣ ꯅꯣꯏꯅ ꯍꯥꯟ__ ꯍꯥꯎꯋꯦꯀꯣ
ꯍꯣꯏ
ꯎꯗꯨꯏꯁꯨ ꯅꯣꯏꯅ ꯍꯥꯟꯅꯦꯕ
ꯍꯣꯏ ꯃꯥ꯭ꯔꯛ ꯁꯤꯠ ꯂꯥꯛꯄꯁꯨ ꯑꯦ ꯔꯤꯖꯜꯠ ꯊꯣꯛꯄꯁꯨ ꯍꯣꯏ ꯑꯩꯈꯣꯏꯅꯗꯤ
ꯑꯥꯅꯦ ꯈꯪꯗꯦꯗ ꯑꯈꯣꯏꯒꯤꯗꯤ
ꯎꯝ
ꯌꯧꯗ ꯇꯥꯕꯁꯦ ꯑꯁ ꯌꯥꯝ ꯕꯦꯔꯥ ꯀꯥꯒꯅꯤ ꯅꯣꯏꯗꯤ ꯈꯔ ꯐꯩꯌꯦꯅꯦ
ꯑꯦꯝ ꯕꯤ ꯑꯦꯝ ꯕꯤꯗ ꯀꯥꯕꯁꯤꯡꯁꯨ ꯑꯦꯝ ꯌꯨꯗ ꯇꯥꯏꯌꯦꯅ ꯇꯥꯏꯕ꯫
ꯍꯥ ꯍꯥ ꯍꯥ꯫
ꯅꯨꯡꯉꯥꯏꯕ꯭ꯔꯣ ꯍꯥꯏꯕ ꯑꯁ ꯈꯪꯗꯦ ꯅꯨꯡꯉꯥꯏ ꯍꯥꯏ
ꯑꯣ ꯃꯣꯏꯗꯤ ꯑꯦꯝ ꯕꯤꯗ ꯇꯧꯕꯁꯦ ꯃꯣꯏ ꯁꯨꯝ ꯑ ꯁꯨꯝ ꯑꯃꯈꯛꯇꯅꯦꯀꯣ ꯃꯣꯏ ꯇꯝꯅꯤ ꯇꯝꯅꯤꯀꯣ꯫
ꯍꯣꯏ ꯇꯝꯕꯁꯨ ꯂꯩꯌꯦ ꯇꯝꯗꯕꯁꯨ ꯂꯩ
ꯆꯟꯕ ꯃꯤꯡ ꯈꯛꯇ ꯃꯤꯡ ꯈꯛꯇ ꯆꯟꯕ ꯃꯤꯁꯨ ꯂꯩꯌꯦꯀꯣ ꯑꯗꯨ ꯑꯗꯨ ꯑꯗꯨꯒꯨꯝꯕ ꯃꯤ ꯃꯤꯁꯤꯡꯅꯦ ꯃꯣꯏ ꯄꯥꯈꯠꯄꯨꯁꯦ
ꯑꯥ꯫
ꯎꯝ ꯉꯥꯎꯔꯦ ꯑꯗꯨꯗꯤ ꯏꯕꯥꯅꯤꯒꯤ ꯗꯣꯀꯨꯃꯦꯟꯁꯤꯡꯗꯤ ꯇꯧꯗ꯭ꯔꯁꯨ ꯌꯥꯏꯅꯤꯀꯣ
ꯍꯣꯏ
ꯑꯗꯨ ꯆꯦꯛꯀꯣꯟꯗ ꯑꯩꯈꯣꯏ ꯏꯕꯥꯅꯤ ꯊꯝꯕꯁꯤꯡꯗꯣ ꯄꯩꯁꯥꯗꯤ ꯃꯥꯡꯗꯤ ꯃꯥꯡꯉꯦꯕ
ꯇꯧꯔꯛꯄ꯭ꯔꯣ
ꯇꯧꯔꯛꯇ꯭ꯔꯤꯗ
ꯑꯣ꯫
ꯎꯝ ꯀꯣꯜꯗꯤ ꯇꯧꯔꯛꯇ꯭ꯔꯦ꯫
ꯍꯣꯏ ꯅꯪꯒꯤ ꯏꯃꯥꯟꯅꯕꯒꯤ ꯅꯝꯕꯔꯗꯣ ꯑꯩꯉꯣꯟꯗ ꯀꯣꯜ ꯑꯦ ꯑꯉꯣꯟꯗ꯫ ꯊꯥꯔꯛꯑꯣ ꯔꯦꯟ ꯍꯣꯏ ꯔꯦꯟꯒꯤꯗꯣ
ꯍꯣꯏ ꯍꯣꯏ ꯊꯥꯔꯛꯀꯦ ꯑꯗꯨ ꯂꯣꯏꯔ ꯀꯥꯟ ꯂꯣꯏꯔ ꯀꯥꯟꯗꯀꯣ ꯗꯨ ꯑꯃꯨꯛꯀ ꯅꯪ ꯀꯣꯜ ꯇꯧꯋꯣꯀꯣ
ꯑ
ꯎꯝ
ꯗꯨꯒ ꯁꯤꯟꯇꯦꯛꯁꯨ ꯐꯥꯏꯚ ꯍꯟꯗ꯭ꯔꯦꯠꯀꯤ
ꯍꯣꯏ ꯌꯥꯝ ꯆꯥꯎꯕ꯭ꯔꯣ ꯑꯗꯨꯗꯣ
ꯍꯣꯏ
ꯑꯁ
ꯁꯤꯂꯩ ꯑꯁ ꯌꯥꯝ ꯈꯪꯗꯦꯅꯦ
ꯍꯣꯏ ꯍꯣꯏ ꯑꯗꯨꯅꯤ ꯄꯣꯇꯩ ꯑꯗꯨꯗ ꯅꯪꯒꯤ ꯐꯃꯨꯡ ꯑꯗꯨꯒ ꯕ꯭ꯂꯦꯡꯀꯦꯠ꯫ ꯕ꯭ꯂꯦꯡꯀꯦꯠꯇ ꯅꯪ ꯂꯧ ꯂ ꯂꯧꯂꯧꯗꯤ ꯂꯧꯈ꯭ꯔꯕꯣ ꯑꯗꯨ
ꯕ꯭ꯂꯪꯀꯦꯠꯁꯤꯡꯗꯤ ꯍꯣꯏ ꯂꯩ ꯍꯣꯏ ꯑꯩꯒꯤ
ꯑꯣ ꯅꯪ ꯂꯧꯅꯤ ꯍꯥꯏꯕ ꯕ꯭ꯂꯦꯡꯀꯦꯠꯒꯤꯗꯣ ꯅꯪ ꯂꯧꯔꯦꯀꯣ
ꯍꯣꯏ ꯐ꯭ꯔꯦꯁꯁꯤꯡꯗꯤ ꯂꯣꯏ ꯂꯩꯔꯤꯗ
ꯑꯣ ꯑꯦ ꯎꯝ ꯑꯗꯨ ꯑꯗꯨ ꯑꯗꯨꯒꯤꯗꯤ
ꯇꯦꯀꯣꯟ ꯇꯦꯀꯣꯟꯗ ꯍꯥꯏꯕꯁꯤ ꯀꯔꯝ ꯀꯥꯟꯗ ꯀꯥꯏ ꯀꯥꯏ ꯀꯥꯏ ꯀꯥꯏꯗꯥꯅꯣꯕ꯫
ꯑꯣ ꯑꯗꯨ ꯀꯝꯄ꯭ꯌꯨꯇꯔ ꯀꯣꯔꯁ ꯒꯤꯔꯣ꯫
ꯅꯠꯇꯦ ꯅꯪ ꯔꯦꯟ ꯂꯩꯌꯦ ꯍꯥꯏꯕꯗꯣ ꯏꯀꯣꯟꯗ
ꯉꯔꯥꯡ ꯉꯔꯥꯡ ꯉꯔꯥꯡ ꯑꯩ ꯌꯦꯡꯕ ꯆꯠꯂꯦ ꯕ꯫
ꯑꯥ
ꯗꯣ ꯍꯣꯏ ꯐꯃꯨꯡ ꯑꯦ ꯔꯨꯝꯁꯨ ꯌꯥꯝ
ꯐ ꯐꯕ ꯐꯥꯕ꯭ꯔꯥ꯫
ꯍꯣꯏ ꯐꯕꯗꯤ ꯐꯔꯤꯕ ꯑꯗꯣ
ꯋꯥꯁꯔꯨꯝ ꯃꯗꯨꯗꯥꯗꯤ
ꯋꯥꯁꯔꯨꯝꯗꯤ ꯑꯦꯇꯦꯁ ꯇꯧꯗꯦ ꯑꯗꯨ ꯑꯣꯏꯔꯁꯨ ꯌꯥꯝ
ꯑꯣ ꯎꯝ
ꯐ꯭ꯂꯣꯔ ꯐ꯭ꯂꯣꯔ ꯑꯃꯗ ꯔꯨꯝ ꯔꯨꯝ ꯃꯔꯤꯔꯥ ꯂꯩꯕꯅꯤꯅ
ꯑꯣ
ꯗꯨ
ꯔꯨꯝ ꯑꯃꯗ ꯐꯃꯨꯡ ꯑꯗꯨ
ꯍꯣꯏ ꯐꯃꯨꯡ ꯇꯦꯕꯜ ꯇꯦꯕꯜ ꯑꯃ ꯂꯩ ꯇꯦꯕꯜ ꯑꯃ ꯍꯣꯏ ꯕꯦꯠ ꯑꯃ꯫
ꯎꯝ꯫
ꯅꯣꯏ ꯐꯦꯟ
ꯄꯦꯟ ꯑꯗꯨꯗꯁꯨ ꯂꯩꯕ ꯑꯗꯨꯗꯤ ꯐꯩꯅꯦ ꯑꯗꯣ ꯕꯖꯥꯔꯒ ꯈꯔ ꯅꯛꯄ꯭ꯔꯣ꯫
ꯍꯣꯏ ꯑꯩꯈꯣꯏ ꯑꯅꯤ ꯀꯝꯄ꯭ꯌꯨꯇꯔ ꯀꯣꯔꯁꯀꯤ ꯁꯕꯃꯤꯠ ꯇꯧꯕ ꯃꯐꯝ ꯍꯣꯏ ꯑꯩꯒꯤ ꯃꯣꯏ ꯃꯅꯥꯛꯇ꯫
ꯎꯝ ꯗꯨ ꯐꯩꯌꯦ꯫
ꯎꯝ꯫
ꯎꯝ꯫ ꯌꯥꯏ ꯌꯥꯏ ꯌꯥꯏ ꯅꯪ
ꯍꯣꯏ
ꯑꯗꯨꯒ ꯍꯧꯖꯤꯛꯀꯥꯟꯁꯦ ꯏꯔꯥꯡ ꯎꯝ ꯀꯪꯂꯥ ꯇꯣꯝꯕꯤ ꯁꯥꯏꯗꯗꯤ ꯅꯠꯇꯦ ꯍꯣꯏ ꯎꯝ ꯁꯨꯝ ꯁ꯭ꯋꯥꯏꯗꯤ ꯂꯝꯕꯤ ꯆꯠꯇ꯭ꯔꯤ ꯍꯥꯢ ꯍꯥꯏꯕ ꯇꯥꯔꯦꯅꯦ ꯍꯥꯏ
ꯍꯣꯏ ꯏꯔꯥꯡ ꯌꯥꯝ ꯀꯟꯕ ꯍꯣꯏ ꯏꯔꯥꯡ ꯌꯥꯝ ꯀꯟꯕꯅꯤꯅ꯫
ꯗꯨꯒ ꯈꯧꯄꯨꯝ ꯔꯣꯝ ꯂꯝꯕꯤ ꯈꯧꯄꯨꯝ ꯂꯝꯕꯤꯗꯤ꯫
ꯈꯪꯗꯦ ꯑꯗꯨ ꯑꯣꯏ ꯁꯨ ꯆꯠꯄ ꯀꯤꯕ
ꯎꯝ ꯍꯧꯖꯤꯛꯀꯥꯟꯖꯦ ꯆꯠꯇ꯭ꯔꯤꯕꯣ ꯃꯣꯏ꯫
ꯗꯨꯗꯤ ꯁꯀꯣꯠ ꯆꯠꯂꯗꯤ ꯍꯣꯏ ꯆꯠꯄ
ꯑꯣ꯫
ꯑꯣ ꯆꯠꯂꯗꯤ ꯆꯠꯂꯦꯕ ꯅꯠꯇ꯭ꯔꯣ꯫
ꯍꯣ꯫
ꯑꯣ ꯍꯧꯖꯤꯛ ꯃꯇꯝꯁꯦ ꯊꯕꯤꯒ ꯆꯨꯖꯥꯛꯒ ꯑꯗꯨ ꯃꯇꯝꯅꯦꯕ ꯑ ꯌꯥꯝ ꯌꯥꯝ ꯃꯤꯁ ꯇꯧꯋꯦ ꯅꯠꯇ꯭ꯔꯣ꯫
ꯎꯝ ꯆꯨꯖꯥꯛꯒ ꯊꯕꯤ ꯈꯣꯏ ꯈꯨꯟꯗꯁꯨ ꯄꯨꯔꯛꯄ ꯌꯥꯏꯌꯦꯕ
ꯎꯝ
ꯒꯔꯤ ꯆꯇ꯭ꯔꯗꯤ ꯑꯁ ꯕꯦꯔꯥ ꯀꯥꯏꯌꯦ ꯑꯗꯨꯗꯤ ꯍꯣꯔꯦꯟꯅꯦ ꯀꯩ ꯌꯦꯟꯁꯥꯡ ꯊꯣꯡꯗꯣꯏꯅꯣ ꯑꯗꯨꯗꯤ
ꯈꯪꯗ꯭ꯔꯤ ꯑꯗꯨ ꯑꯣꯏꯔꯁꯨ
ꯎꯝ꯫